ꯍꯜꯂꯣ ꯇꯥꯔꯦ ꯇꯥꯔꯦ
ꯇꯥꯕ꯭ꯔꯣ
ꯇꯥꯌꯦꯕ
ꯎꯝ ꯑꯗꯣ ꯀꯃꯥꯏ ꯀꯃꯥꯏ ꯇꯧꯔꯤꯒꯦ ꯀꯃꯥꯏꯅ ꯍꯤꯡꯉꯤꯒꯦ
ꯍꯔꯦ
ꯀꯩꯅꯣ ꯉꯥꯡꯉꯤꯗꯨꯕꯣ ꯈꯨꯄꯥꯛ ꯆꯥꯔꯛꯑꯅꯤ ꯑꯗꯨꯒꯨꯝꯕ ꯋꯥ ꯉꯥꯡ ꯗꯣꯝꯕ ꯑꯣꯏꯔꯗꯤ
ꯂꯩꯔꯤꯛ ꯄꯥꯔꯤꯌꯦ
ꯀꯔꯤꯅꯣ
ꯍꯥꯏ ꯀꯩꯅꯣ
ꯍꯥꯥ
ꯀꯔꯤ ꯇꯥꯎꯔꯤꯅꯣ
ꯑꯗꯨꯃꯥꯏꯅ ꯉꯥꯡꯒꯅꯨꯕ ꯐꯖꯅ ꯉꯥꯡꯉꯣꯕ ꯑꯩꯈꯣꯏ ꯗꯇꯥꯒꯤ ꯃꯇꯨꯡ ꯏꯟꯅ ꯐꯪꯗꯣꯏꯅꯦ ꯒ꯭ꯌꯥꯟ ꯇꯥꯎ
ꯑꯦ ꯁꯤꯁꯨ ꯃꯩꯇꯩ ꯃꯅꯤꯄꯨꯔꯤꯅꯤꯗꯅ ꯑꯍ ꯅꯪꯅ ꯅꯪꯅ ꯑꯩꯉꯣꯟꯗ ꯏꯇꯧꯕꯤ ꯍꯥꯏꯕꯒꯤ ꯑꯍꯥ ꯍꯥ ꯐꯥꯒꯤ ꯐꯥꯒꯤ ꯇꯣꯕꯅꯦꯀꯣ
ꯑꯣꯏꯔꯔꯣꯏ ꯑꯣꯏꯔꯔꯣꯏ
ꯆꯠ ꯆꯥꯔꯕꯣ ꯅꯪ
ꯆꯥꯔꯦ
ꯐꯥꯒꯤ ꯇꯧꯕꯅꯦ ꯆꯥꯗ꯭ꯔꯤ ꯎꯇꯤ ꯊꯣ ꯎꯇꯤ ꯊꯣꯡꯕ ꯂꯣꯏꯔꯦ ꯎꯇꯤ ꯊꯣꯡꯕ ꯍꯦꯛ ꯎꯇꯤ ꯊꯣꯡꯕ ꯍꯦꯛ ꯂꯣꯏꯁꯤꯜꯂꯒ ꯐꯝꯗ ꯉꯥꯏꯔꯤꯌꯦ
ꯅꯪꯁꯦ ꯁꯤꯗ ꯀꯔꯥ ꯀꯔꯤꯔ ꯐꯨꯜ ꯀꯟꯁꯟꯇ꯭ꯔꯦꯠ ꯅꯤꯅꯦ ꯍꯟꯗꯛꯁꯦ
ꯍꯣꯏꯗ ꯑꯩ ꯍꯟꯗꯛꯁꯦ ꯑꯦꯠꯃꯤꯁꯟꯒꯤ ꯃꯇꯥꯡꯗ ꯄꯩꯁꯥ ꯈꯔ ꯆꯤꯜꯂꯦꯕ ꯌꯨꯝꯗꯁꯨ ꯄꯥꯎ ꯄꯤꯅꯤꯡꯗꯕꯀꯣ
ꯑꯣ ꯀꯨꯃꯥꯏ ꯑꯦꯖꯁꯇꯧꯗꯣꯢꯅꯣ ꯅꯪ
ꯃꯤꯗꯩ ꯍꯥꯟꯅ ꯄꯨꯗꯣꯏꯅꯦ
ꯍꯝ ꯍꯝ
ꯑꯗꯨꯒ ꯇꯞꯅ ꯇꯞꯅ ꯍꯖꯤꯜ ꯂꯛ ꯑꯒ ꯑꯣꯏꯔꯦ ꯀꯩꯅꯣ
ꯎꯝ ꯂꯣ ꯀꯣꯂꯦꯖꯀꯤꯗꯣ ꯑꯩꯈꯣꯏ ꯌꯥꯎꯕꯅꯦ ꯍꯥꯏꯗꯨꯗ
ꯍꯥꯏꯗꯤ
ꯅꯪ ꯂꯣ ꯀꯣꯂꯦꯖꯂꯥ
ꯍꯥ ꯌꯨꯝꯒꯤ ꯃꯤꯔꯣ
ꯑꯥ
ꯍꯣꯏ ꯈꯪꯗꯤ ꯈꯪꯕꯅꯦ ꯑꯗꯣ ꯄꯩꯁꯤ ꯄꯩꯁꯥꯒꯤ ꯃꯇꯥꯡꯗ ꯌꯥꯝ ꯍꯥꯏꯅꯤꯡꯗꯕꯀꯣ ꯈꯔꯗꯤ ꯃꯇꯦꯡꯗꯤ ꯄꯥꯡꯅꯤꯗ ꯑꯃꯁꯨ ꯑꯗꯨ ꯑꯣꯏꯔꯁꯨ ꯐꯣꯟꯗꯤ ꯄꯥꯡꯕꯤꯔꯣꯏꯕ
ꯍꯥꯏꯗꯤ ꯑꯁꯤꯗ ꯕꯤꯠꯀꯤꯒꯨꯝꯕ ꯐꯣꯝꯃꯥ ꯐꯣꯜ ꯐꯣꯝꯒꯤ ꯃꯃꯜꯒꯨꯝꯕ ꯐꯣꯝꯒꯤ ꯃꯃꯜꯁꯦ ꯆꯥꯝꯃꯉꯥꯅꯦꯕ
ꯀꯔꯤꯆꯥꯥ ꯃꯉꯥ
ꯐꯣꯝꯒꯤ ꯃꯃꯜ ꯑꯦꯠꯃꯤꯁꯟ ꯐꯣꯔꯝ
ꯐꯣꯟꯒꯤ ꯑꯥ ꯑꯥ ꯑꯗꯨꯨꯅꯦ ꯈꯪꯉꯦꯕ
ꯎꯝ
ꯑꯦꯃꯤꯁꯟ
ꯢꯐꯤꯗꯦꯕꯤꯠꯀꯤ ꯆꯥꯝꯃꯉꯥ ꯢꯐꯤꯗꯦꯕꯤꯠꯀꯤ ꯆꯥꯝꯃꯉꯥ
ꯏꯐꯤꯗꯦꯕꯤꯠ ꯀꯤꯗꯣ ꯆꯥꯝꯒꯤ ꯁꯦꯝꯗ꯭ꯔꯗꯤ ꯌꯥꯗꯦ
ꯆꯥꯝꯃꯉꯥ
ꯆꯥꯝꯃꯉꯥꯒꯤ ꯁꯦꯝꯗ꯭ꯔꯗꯤ ꯌꯥꯗꯦ ꯍꯥꯏꯔꯣ
ꯅꯠꯇꯦꯗ ꯑꯗꯨ ꯑꯣꯏꯔꯁꯨ ꯏꯝꯐꯥꯜꯗꯗꯤ ꯂꯩꯇꯦꯗꯅ ꯏꯝꯐꯥꯜꯗꯗꯤ ꯆꯦꯔꯥꯞ ꯀꯣꯔꯠ ꯀꯣꯔꯠ ꯀꯣꯔꯠꯇ ꯆꯠꯄꯅꯦꯕ ꯃꯣꯏ ꯄꯨꯂꯤꯁꯁꯤꯡꯒ ꯈꯔ ꯑꯦꯠꯖꯁ ꯇꯧꯕ ꯃꯥꯜꯂꯦ ꯃꯅꯨꯡꯗ ꯀꯥꯞꯄꯗꯁꯨ ꯃꯥꯒꯤ ꯑꯦꯀꯥꯎꯟꯗ ꯑꯣꯏꯅ ꯀꯥꯞꯄꯕ ꯄꯩꯁꯥ ꯀꯥꯞꯄꯗꯣ
ꯎꯝ
ꯆꯅꯤ ꯆꯍꯨꯝ ꯂꯧꯅꯕꯅꯦꯕ ꯑꯌꯥꯝꯕꯗꯤ ꯈꯪꯗ꯭ꯔꯦꯗ ꯑꯗ
ꯊ ꯑꯗꯨ ꯂꯨꯄꯥ ꯀꯨꯟꯒꯤꯔꯥ ꯂꯨꯄꯥ ꯀꯨꯔꯤ ꯀꯔꯤꯒꯤꯔ ꯀꯕꯤ ꯏꯅꯤ ꯁꯥꯟꯗꯄꯕꯤ ꯁꯤꯒꯤꯅ
ꯂꯨꯄꯥ ꯇꯔꯥꯒꯤ ꯑꯦꯐꯤꯗꯦꯕꯤꯠꯇꯣ ꯑꯗꯨ ꯂꯧꯕꯅꯦ ꯑꯗꯨ ꯃꯣꯏꯅ ꯁꯣꯏ ꯇꯧꯕꯒꯤ ꯀꯩꯅꯣ ꯇꯧꯕꯒꯤ ꯑꯗꯨꯒꯤꯅꯤ ꯍꯥꯏ ꯇꯥꯗꯦ ꯌꯥꯝ ꯌꯥꯝ ꯂꯧꯋꯤ ꯃꯣꯏꯁꯦ ꯀꯣꯔꯠꯇꯅꯤꯅꯦ ꯀꯣꯔꯠꯇꯅꯤꯅꯦ ꯑꯌꯥꯝꯕ ꯀꯔꯞꯁꯟ ꯇꯧꯅꯔꯤꯁꯦ
ꯎꯝ ꯈꯪꯗꯔꯦꯗ
ꯃꯆꯨꯝ ꯃꯆꯨꯝ ꯆꯥꯟꯅꯔꯤꯁꯦ ꯎꯝ ꯈꯪꯗ꯭ꯔꯦꯗ ꯑꯩꯁꯨ ꯑꯃꯨꯛ ꯍꯧꯔꯛꯇꯧ ꯃꯥꯜꯂꯦ ꯑꯗꯨꯒꯤꯗꯣ
ꯀꯨꯏꯅ ꯇꯝꯁꯤꯜꯂꯛꯑꯒ ꯑꯗꯨꯒꯤ ꯂꯝꯕꯤꯗꯨꯗ ꯆꯪꯒꯗꯕ ꯃꯥꯂꯤꯅꯦ
ꯑꯁ ꯉꯁꯥꯏ ꯑꯩ ꯐꯖꯅ ꯇꯨꯝꯕꯅꯦꯕ
ꯑ
ꯃꯅꯅꯕ ꯃꯩꯇꯩ ꯃꯩꯇꯩ ꯅꯨꯄꯥ ꯅꯍꯥꯟ ꯑꯩꯉꯣꯟ ꯃꯣꯏ ꯑꯁꯣꯏ ꯕꯅꯤ ꯇꯨꯝꯃꯒꯥꯟꯗ ꯀꯔꯤꯔ ꯂꯥꯛꯄꯗꯣ
ꯑꯥ
ꯚꯥꯏ ꯂꯥꯛꯄꯗꯣ
ꯑꯥ ꯑꯃꯨꯛ ꯂꯥꯛꯄ ꯑꯗꯣ
ꯉꯁꯥꯏ ꯀꯣꯜ ꯇꯧꯔꯛꯄ ꯀꯣꯏꯊꯣꯛꯅꯤꯡꯉꯤꯅꯦ ꯃꯥꯗ ꯂꯥꯏꯔꯤꯛ ꯄꯥꯕꯗ ꯑꯣꯏꯔꯕ
ꯑꯥ
ꯗ ꯑꯗꯨꯝ ꯄꯥꯅꯦ ꯑꯦꯛꯖꯥꯝ ꯃꯇꯥꯡ ꯑꯦꯛꯖꯥꯝ ꯀꯥꯟꯗꯗꯤ ꯑꯩꯁꯨ ꯀꯔꯤꯔ ꯃꯤ ꯂꯥꯛꯄꯗ ꯑꯩꯁꯨ ꯄꯥꯝꯗꯦꯕ ꯂꯥꯏꯔꯤꯛ ꯑꯗꯨꯝ ꯄꯥꯗꯦ ꯍꯥꯏꯔꯁꯨ ꯑꯗꯨꯝ ꯑꯩꯈꯣꯏ ꯍꯦꯛ ꯄꯥꯅꯤꯡꯉꯗꯤ ꯑꯗꯨꯝ ꯄꯥꯕ ꯌꯥꯏꯗꯅ
ꯑꯥ ꯃꯥꯅꯤꯗ ꯑꯦꯛꯖꯥꯝꯒꯤ ꯑꯦꯛꯖꯥꯝꯒꯤ ꯃꯨꯠ ꯂꯩꯕꯗꯣ ꯑꯗꯨ ꯐꯕꯅꯤ
ꯑ ꯏꯚꯤꯅꯤꯡꯗ ꯀꯔꯤꯗ ꯔꯤꯐ꯭ꯔꯦꯁ ꯇꯧꯅ ꯀꯣꯐꯤ ꯊꯥꯛꯅꯕ ꯆꯠ ꯈꯅ
ꯎ ꯈꯪꯗ꯭ꯔꯦꯅꯦ ꯏꯇꯥꯎꯕꯤ ꯇꯧꯔꯤꯁꯦ ꯒꯩꯂꯥꯁꯨ ꯃꯥꯒꯤ
ꯒ꯭ꯔꯦꯖꯨꯑꯁꯟꯁꯦ ꯂꯣꯏꯁꯤꯜꯂꯛꯑꯒ ꯀꯔꯤ ꯇꯧꯗꯅꯣ ꯃꯊꯥ ꯁꯥꯕ ꯍꯧꯔꯕ ꯃꯥꯜꯂꯦ ꯃꯥꯁꯨ꯫ ꯆꯍꯤ ꯃꯔꯤꯒꯤ ꯒ꯭ꯔꯦꯖꯨꯌꯦꯁꯟ ꯇꯧꯁꯤꯜꯂꯒ꯫
ꯆꯍꯤ ꯃꯔꯤ ꯇꯧꯔꯗꯤ ꯃꯥꯁꯇꯔꯗꯤ ꯁꯣꯏꯗꯕꯤ ꯇꯧꯗꫭꯅꯤꯅꯦ꯫
ꯈꯪꯗꯦ꯫ ꯃꯁꯇꯥꯔꯁꯨ ꯍꯧꯖꯤꯛ ꯆꯠ ꯍꯧꯖꯤꯛ ꯃꯁꯇꯥꯔꯁꯨ ꯍꯧꯖꯤꯛ ꯃꯥ ꯑꯗꯣ ꯃꯥ ꯍꯧꯖꯤꯛ ꯕꯦꯛ ꯄꯦꯄꯔ ꯂꯩꯕ ꯍꯧꯖꯤꯛ ꯆꯠꯊꯕ ꯌꯥꯗꯦꯕ꯫
ꯕꯦꯛ ꯄꯦꯄꯔꯗꯤ ꯁꯤꯛꯁ ꯏꯔ ꯁꯚꯦꯟꯒꯤꯔ ꯂꯩꯌꯦ ꯍꯥꯏꯕꯅꯤꯅꯦ꯫
ꯁꯤꯛꯁꯀꯤ ꯂꯩꯕꯅꯦ꯫ ꯑꯗꯣ ꯊꯥꯕꯗꯣ ꯊꯥꯈ꯭ꯔꯕꯅꯦꯕ ꯊꯥꯕꯗꯣ ꯑꯃꯨꯛ ꯕꯦꯛ ꯊꯣꯛꯄ꯫
ꯑꫭ꯫ ꯈꯪꯗꯔꯦ꯫
ꯑꯗꯨꯏꯅꯤ꯫
ꯀꯩꯅꯣ ꯍꯣꯏ ꯍꯩꯕ ꯀꯥꯡꯕꯨꯅꯦꯕ꯫
ꯅꯠꯇꯦꯗ ꯃꯣꯏ ꯑꯣꯖꯥꯁꯤꯡꯅ ꯀꯩꯅꯣ ꯇꯧꯕ ꯑꯣꯏꯔꯝꯅꯤ꯫ ꯊꯥꯕꯗꯣ ꯃꯥ ꯅꯨꯡꯉꯥꯏꯕ ꯁꯕꯖꯦꯛꯅꯤ ꯍꯥꯏꯑꯦꯕ ꯑꯃ ꯑꯗꯥꯗ꯫ ꯃꯥꯅ ꯅꯨꯡꯉꯥꯏꯇꯕ ꯁꯕꯖꯦꯛꯅ ꯑꯃꯨꯛ ꯄꯥꯁ ꯇꯧꯔꯛꯑꯦ ꯍꯥꯏ꯫ ꯅꯨꯡꯉꯥꯏꯕ ꯁꯕꯖꯦꯛꯅ ꯑꯃꯨꯛ ꯐꯦꯜ ꯇꯧꯔꯛꯄ꯫ ꯑꯟꯁꯁꯀ꯭ꯔꯤꯠ ꯑꯟꯁꯁꯀ꯭ꯔꯤꯠ ꯌꯦꯡꯅꯕꯁꯨ ꯀꯌꯥꯅꯣ ꯅꯤꯌꯦ ꯍꯥꯏꯌꯦ ꯄꯩꯁꯥ꯫
ꯂꯔꯤꯛ ꯄꯥꯕꯁꯨ ꯋꯥꯔꯦ꯫
ꯎꯝ ꯑꯗꯨꯅ ꯑꯁ ꯑꯩꯗꯤ ꯁꯤꯁꯨ ꯈꯪꯗ꯭ꯔꯦꯅꯦ꯫
ꯃꯤꯅꯤꯠ ꯇꯔꯥ ꯇꯔꯥꯃꯉꯥ ꯐꯝꯃꯒ ꯂꯔꯤꯛ ꯄꯥꯁꯦ ꯑꯁ꯫ ꯌꯥꯝ ꯋꯥꯕꯅꯦꯕ ꯄꯨ ꯀꫭꯁꯤꯟ ꯇꯔꯦꯠꯁꯦ꯫ ꯀꯨꯏꯅ ꯐꯝꯃ ꯂꯩꯔꯤꯛ ꯄꯥꯕ ꯉꯝꯗ꯭ꯔꯦꯕ꯫
ꯑꯥ꯫
ꯑꯈꯣꯏꯒꯤ ꯏꯟꯚꯥꯏꯔꯣꯟꯃꯦꯟꯁꯦ ꯌꯥꯗꯦꯗ ꯀꯣꯂꯦꯖ ꯍꯦꯛ ꯀꯥꯔꯗꯤꯀꯣ꯫
ꯍꯥ꯫
ꯑꯈꯣꯏꯒꯤ ꯏꯟꯚꯥꯏꯔꯣꯟꯃꯦꯟꯁꯦ ꯌꯥꯗꯦꯕ ꯃꯅꯤꯄꯨꯔꯒꯤ ꯏꯟꯚꯥꯏꯔꯣꯟꯃꯦꯟꯁꯦ꯫ ꯀꯣꯂꯦꯖꯇꯗꯤ
ꯕꯤ ꯑꯦ ꯕꯤ ꯑꯦꯁ ꯁꯤ ꯆꯠꯊꯔꯗꯤ ꯂꯥꯏꯔꯤꯛ ꯄꯥꯗ꯭ꯔꯁꯨ ꯌꯥꯔꯦ ꯍꯥꯏꯕ ꯇꯥꯏꯞꯇꯨ ꯇꯧꯔꯦꯕ ꯑꯌꯥꯝꯕꯅ꯫
ꯎꯝ
ꯄꯣꯁꯇꯦꯠꯇꯗꯤ ꯑꯗꯨꯃꯥꯏꯟ ꯇꯧꯗꯦꯕ꯫ ꯑꯗꯨ ꯑꯣꯏꯅ ꯍꯦꯟꯅ ꯏꯁꯇ꯭ꯔꯤꯛ ꯏꯁꯇ꯭ꯔꯤꯛ ꯍꯥꯏꯁꯦ ꯂꯔꯤꯛꯇ ꯈꯛꯇ ꯇꯧꯕ ꯅꯠꯇꯕ ꯏꯟꯇꯔꯟꯁꯤꯞ ꯌꯥꯝꯕꯒꯨꯝꯕ ꯀꯣ꯫ ꯇꯧꯋꯦꯕ ꯍꯥꯏꯗꯤ ꯊꯕꯛꯇꯣ ꯂꯦꯞꯇꯦꯕ꯫
ꯎꯝ ꯑꯗꯨꯝ ꯇꯧꯔꯣꯗꯤ ꯐ ꯐꯒꯅꯤꯍꯦ꯫
ꯑꯈꯣꯏꯒꯤ ꯃꯣꯏꯒꯤ ꯀꯩꯅꯣ ꯁꯦꯟ ꯖꯨꯁꯦꯞꯒꯤ ꯄꯣꯜ ꯁꯥꯏꯟꯁ ꯗꯤꯄꯥꯔꯠꯃꯦꯟꯒꯨꯝꯕꯗꯣ
ꯎꯝ
ꯑꯗꯣ ꯄ꯭ꯔꯥꯛꯇꯤꯀꯦꯜ ꯇꯧꯕ ꯏꯟꯇꯔꯟꯁꯤꯞ ꯇꯧꯕ ꯑꯗꯨꯒꯨꯝꯕꯗꯣ ꯑꯦꯁꯦꯝꯕ꯭ꯂꯤꯗ ꯉꯥꯡꯒꯗꯕꯒꯤ ꯇꯥꯏꯞꯇ ꯁꯦꯝꯃꯒ ꯏꯟꯚꯥꯏꯔꯣꯟꯃꯦꯟꯗꯣ ꯑꯗꯨ ꯑꯗꯨꯃꯥꯏꯅ ꯇꯧꯔꯒ ꯉꯥꯡꯅꯕꯅꯦꯕ ꯑꯦꯁꯦꯝꯕ꯭ꯂꯤꯗ ꯀꯃꯥꯏꯅ ꯋꯥꯛ ꯄꯨꯊꯣꯛꯀꯅꯤ ꯑꯦꯁꯦꯝꯕ꯭ꯂꯤꯗ ꯀꯃꯥꯏꯅ ꯑꯣꯄꯣꯖꯤꯁꯟꯗ ꯋꯥ ꯉꯥꯡꯒꯅꯤ ꯏꯁꯄꯤꯀꯔꯗ ꯀꯃꯥꯏꯅ ꯑꯦꯗ꯭ꯔꯦꯁ ꯇꯧꯒꯅꯤ ꯍꯥꯏꯕꯗꯣ ꯄ꯭ꯔꯥꯛꯇꯤꯀꯦꯜꯗ ꯑꯣꯏꯅ ꯑꯗꯨꯝ ꯌꯥꯝꯅ ꯇꯧꯅꯕꯅꯦꯕ ꯄꯣꯜꯁꯥꯏꯟꯁ ꯂꯧꯕꯁꯤꯡꯅ
ꯍꯥꯏꯅꯕꯅꯦ ꯃꯄꯥꯟꯗ ꯑꯩꯈꯣꯏ ꯏꯃꯥꯟꯅꯕ ꯈꯔ ꯆꯠꯄꯁꯤꯡꯅ
ꯁꯤꯒꯤ ꯃꯅꯤꯄꯨꯔꯒꯤ ꯏꯟꯚꯥꯏꯔꯣꯟꯃꯦꯟꯒ ꯑꯁꯤꯒꯗꯤ ꯌꯥꯝ ꯇꯣꯡꯉꯥꯜꯂꯦ ꯍꯥꯏꯅꯨꯀꯣ
ꯎꯝ
ꯇꯨꯌꯦꯜꯐ ꯐꯥꯎꯗꯤ ꯑꯗꯨꯝ ꯐꯥꯎꯑꯦ ꯍꯥꯏꯌꯦ ꯃꯅꯤꯄꯨꯔꯁꯦ ꯔꯦꯖꯨꯁꯟ ꯍꯦꯛ ꯀꯥꯔꯗꯤ ꯌꯥꯗ꯭ꯔꯦ ꯑꯗꯨꯒꯤ ꯃꯈꯣꯟꯗꯨ ꯇꯧꯒꯅꯨ ꯀꯩꯅꯣ
ꯌꯃ ꯀꯥꯟꯅ ꯇꯕ꯭ꯔꯕ
ꯑꯥ
ꯑꯥ